ꯑꯝ
ꯑꯣ ꯇꯥꯔꯦ ꯍꯧꯖꯤꯛꯇꯤ ꯑꯩꯒꯤ ꯅꯦꯠꯋꯥꯔꯛꯅ ꯑꯣꯏꯔꯝꯒꯅꯤ
ꯎꯝ ꯑꯈꯗ ꯀ
ꯉꯁꯤ ꯕꯣꯜ ꯌꯦꯡꯗꯣꯏꯔꯥ
ꯌꯦꯡꯒꯅꯤ
ꯑꯣ ꯅꯨꯡꯉꯥꯏꯅꯤ ꯉꯁꯤꯗꯤ ꯑꯁ
ꯅꯪ ꯀꯅꯥꯕꯨ ꯁꯞꯄꯣꯔꯠ ꯇꯧꯒꯅꯤ
ꯕꯞꯄꯦ ꯃꯥꯜꯂꯦꯗ ꯐ꯭ꯔꯥꯟꯁ
ꯑꯩꯗꯤ ꯅꯣꯔꯋꯦꯕꯨ ꯇꯧꯕꯅꯦ
ꯍꯥꯔꯂꯟ ꯅꯪꯗꯤ ꯍꯥꯔꯂꯟ ꯄꯥꯝꯕ꯭ꯔꯅꯦ ꯍꯥꯔꯂꯟ ꯅꯪ ꯑꯗꯣ ꯇꯧꯔꯣ ꯑꯩ ꯐ꯭ꯔꯥꯟ ꯇꯧꯔꯒꯦ
ꯅꯣꯛꯒꯅꯣ ꯑꯂꯨ ꯃꯥꯂꯦ ꯍꯥꯏꯌꯦ ꯍꯥꯔꯂꯟ ꯕꯨ
ꯑꯩꯒꯤ ꯏꯅꯥꯎꯅꯨꯄꯥꯁꯨ ꯍꯥꯏꯌꯦ ꯑꯗꯨꯝ ꯅꯤꯡꯕꯗꯣ
ꯑꯗꯨꯅꯤ ꯃꯥꯒꯤ ꯃꯥꯒꯤ
ꯎꯝ
ꯎꯝ ꯑꯗꯣ ꯃꯥꯁꯦ ꯀꯥꯟꯕꯗꯤ ꯌꯥꯝ ꯀꯥꯜꯂꯤꯀꯣ ꯃꯥꯗꯣ ꯇ꯭ꯔꯦꯅꯤꯡꯁꯨ ꯐꯖꯥꯅ ꯇꯧꯕ ꯃꯥꯂꯦ
ꯑꯣ
ꯆꯦꯟꯕ ꯀꯥꯟꯗ ꯅꯨꯄꯥ ꯊꯣꯛꯄꯗꯨ
ꯃꯥꯒꯤ ꯐꯤꯒꯥꯔꯁꯨ ꯌꯥꯏꯌꯦ
ꯎꯝ
ꯇꯥꯡꯉꯀꯣ ꯅꯨꯄꯥ
ꯎꯝ ꯎ ꯑꯁ ꯌꯥꯝ ꯋꯥꯏ ꯄꯨꯛ ꯊꯥꯟꯕꯁꯦ
ꯀꯂꯨꯗꯤ ꯆꯥꯗꯕ꯭ꯔꯣ
ꯃꯥꯁꯨ ꯆꯥꯢꯌꯦ
ꯎꯝ
ꯑꯩꯈꯣꯏ ꯆꯠꯄꯗꯣ ꯌꯥꯝ ꯆꯥꯕꯅꯤ ꯅꯠꯇꯦꯕ ꯑꯝ ꯑꯩ ꯉꯁꯥꯏ ꯃꯤꯒ ꯆꯥ ꯊꯥꯛꯄꯒꯤ ꯑꯣꯏ ꯆꯥ ꯊꯥꯛꯄꯒꯤꯅꯦꯕ ꯆꯥꯛꯁꯨ ꯆꯥꯢꯌꯦ ꯑꯗꯨꯒ ꯑꯃꯨꯛ ꯑꯆꯥꯥꯄꯣꯠ ꯆꯥꯅꯤꯡꯉꯥꯏ ꯆꯥꯠꯂꯦ ꯑꯗꯨꯒꯤ ꯑꯣꯏꯔꯝꯃꯦ ꯑꯗꯨꯒ ꯈꯔ ꯅꯨꯡꯁꯤꯠꯁꯨ ꯌꯥꯎꯋꯦ ꯑꯗꯨꯒꯤ ꯑꯣꯏꯔꯝꯃꯅꯤ ꯍꯌꯦꯡ ꯆꯦꯡꯗꯁꯨ ꯀꯣꯜ ꯇꯥꯛꯎꯣ ꯀꯣ
ꯑꯣ ꯑꯣ ꯑꯥ ꯌꯥꯕ꯭ꯔꯣ
ꯌꯥꯕꯅꯤ ꯑꯗꯣ ꯃꯥꯒꯤ ꯉꯁꯤꯗꯤ ꯌꯥꯗꯕ ꯑꯗꯨꯒ ꯍꯌꯦꯡ ꯑꯣꯏꯅ ꯇꯧꯔꯁꯦꯅ ꯉꯁꯤ ꯌꯥꯗꯕ ꯃꯥꯒꯤ ꯑꯗꯨꯒꯤ ꯍꯌꯦꯡ ꯑꯣꯏꯅ ꯇꯧꯔꯤꯁꯦꯅ ꯍꯩꯈꯤꯕꯅꯦ ꯅꯪ ꯅꯅꯥꯎꯅꯨꯄꯥꯗꯤ ꯇꯨꯝꯈ꯭ꯔꯕꯣ
ꯇꯨꯝꯗꯦ ꯍꯧꯖꯤꯛ ꯏꯔꯨꯕ ꯂꯣꯏꯔꯒ
ꯁꯤ
ꯀꯔꯤ
ꯅꯣꯏ ꯄꯨꯂꯞ ꯆꯠꯄ꯭ꯔꯥ ꯍꯥꯏꯕꯅꯤꯅ
ꯑꯥ ꯍꯣꯏ ꯆꯠꯂꯦ ꯅꯍꯥꯟ ꯀꯦꯞꯁꯤ ꯏꯕꯨꯡꯗ ꯇ꯭ꯔꯤꯠ ꯇꯧꯔꯛꯑꯦ ꯂꯥꯛ ꯂꯥꯔꯒ ꯏꯟꯁꯥꯡ ꯂꯩꯕꯤꯒꯦ ꯍꯥꯏꯕꯗ ꯑꯩ ꯍꯧꯖꯤꯛꯇꯤ ꯍꯥꯏꯕꯗꯤ ꯍꯧꯖꯤꯛꯀꯥꯟ ꯗꯤ ꯌꯥꯝ ꯆꯥꯕꯒꯤ ꯆꯥꯅꯤꯡꯗꯕꯗꯣ ꯑꯗꯨꯒꯤ ꯑꯩꯅ ꯏꯟꯖꯥꯡ ꯂꯥꯏꯗꯕꯤ ꯗ ꯑꯆꯥꯄꯣꯠ ꯆꯥꯁꯦ ꯍꯥꯏꯔꯀꯥꯟꯗ ꯃꯥꯅ ꯑꯗꯨꯗꯤ ꯆꯠꯁꯦꯅ ꯚꯤꯖꯤꯠ ꯇꯧꯔꯛꯄ ꯉꯁꯤ
ꯉꯁꯤꯀꯣ ꯑꯩꯅ ꯏꯅꯥꯎꯅꯨꯄꯥꯗꯣ ꯉꯁꯤꯗꯤ ꯅꯪꯅ ꯆꯥꯛ ꯊꯣꯡꯕꯤꯌꯣ ꯍꯥꯏꯕ ꯑꯩ ꯌꯦꯟꯁꯥꯡ ꯄꯨꯔꯛꯑꯕꯅꯤꯅꯀꯣ ꯅꯪ ꯆꯥꯛ ꯊꯣꯡꯕꯤꯔꯣꯅ ꯍꯥꯏꯕ ꯑꯗꯨ ꯃꯥꯁꯦ ꯆꯥꯛ ꯊꯣꯡꯉꯦ ꯃꯥꯒꯤ ꯀꯣꯀꯥꯔꯗꯣ ꯆꯦꯟꯕꯁꯨ ꯂꯣꯏꯔꯦ ꯑꯗꯨꯒ ꯆꯦꯡꯗꯤ ꯀꯥꯏꯗ ꯊꯝꯕ꯭ꯔꯥꯅ ꯍꯥꯡꯉꯛꯏ
ꯎꯝ
ꯆꯦꯡꯒꯤ ꯀꯔꯤꯒꯤ ꯆꯦꯡꯒꯤ ꯃꯐꯝ ꯈꯪꯗꯕ꯭ꯔꯥ ꯍꯥꯏꯕꯅꯤꯗ ꯊꯥ ꯑꯃ ꯑꯅꯤ ꯂꯩꯔꯒ
ꯎ
ꯑꯩꯅ ꯄꯣꯏꯟ ꯇꯥꯛꯑꯣ ꯍꯥꯎ ꯀꯥꯏꯗꯔ ꯀꯥꯏꯗꯔ ꯍꯥꯡꯉꯤ
ꯑꯗꯨꯒ ꯐꯃꯨꯡ ꯃꯈꯥꯗꯁꯨ ꯃꯥꯗꯣ ꯊꯤꯔꯒ ꯀꯣ ꯀꯥꯏꯗ ꯑꯣꯏꯕ꯭ꯔꯥ ꯀꯥꯏꯗ ꯑꯣꯏꯕ꯭ꯔꯥ ꯊꯣꯉꯔꯣꯏ ꯍꯩꯗ꯭ꯔꯗꯤ ꯊꯣꯉꯔꯣꯏ ꯀꯩꯔꯛꯑ ꯔꯥꯡꯅ ꯍꯥꯡꯉꯤ ꯍꯥꯏꯉꯦ
ꯃꯃꯥꯁꯨ ꯑꯩꯒꯤ ꯏꯅꯥꯎ ꯅꯨꯨꯄꯥꯗꯣ ꯆꯥꯛ ꯊꯣꯡ ꯍꯥꯜꯂꯣ ꯍꯥꯏꯌꯦ ꯅꯠꯇ꯭ꯔꯗꯤ ꯃꯣꯏ ꯍꯌꯦꯡ ꯌꯨꯝ ꯄꯥꯜꯂꯀꯥꯟꯗ ꯃꯤꯒꯤ ꯅꯨꯄꯤꯗ ꯆꯥꯡ ꯌꯦꯟꯁꯥꯡ ꯊꯣꯡꯕ ꯍꯩꯔꯔꯣꯏꯅ ꯃꯃꯥꯅ ꯉꯔꯥꯡ ꯐꯪꯒꯤ ꯇꯥꯎꯔꯒ ꯌꯥꯝ ꯅꯣꯛꯅꯤꯡꯕꯅꯦ ꯃꯥꯅ ꯍꯥꯏꯌꯦ ꯑꯗꯨꯝ ꯂꯥꯏꯔꯀꯥꯟꯗ ꯑꯍꯟ ꯑꯣꯏꯔꯦꯉꯩ ꯊꯣꯡꯕ ꯌꯥꯝ ꯍꯥꯏꯅꯤ ꯍꯥꯏꯌꯦ ꯃꯅꯥ
ꯑꯩꯁꯨ ꯍꯥꯏꯕꯅꯦ ꯢꯅꯥꯎꯅꯨꯄꯥꯗ ꯅꯨꯄꯤꯅ ꯌꯥꯝ ꯄꯥꯝꯗ꯭ꯔꯤꯁꯦ ꯑꯗꯨ ꯆꯥꯛ ꯊꯣꯡꯕꯒꯨꯝꯕꯗ ꯌꯥꯝ ꯍꯩꯇꯕꯗꯨꯅꯦꯅ ꯍꯥꯏ ꯑꯗꯨꯅꯦ ꯑꯩꯁꯨ
ꯃꯥ ꯀꯔꯤ ꯍꯥꯏꯌꯦ ꯀꯔꯤ ꯔꯤꯄ꯭ꯂꯥꯏ ꯄꯤꯕ꯭ꯔꯣ
ꯅꯦꯛꯁꯑꯗꯤ ꯑꯝ ꯑꯣ ꯅꯦꯛꯁꯇꯗꯤ ꯃꯊꯪꯗꯗꯤ ꯌꯦꯟ ꯄꯨꯔꯛꯑꯣ ꯍꯥꯏꯌꯦ ꯆꯥꯅ ꯊꯣꯡꯅꯤꯡꯌꯦ ꯍꯥꯏꯌꯦ ꯄꯩꯁꯥ ꯇꯥꯔꯀꯥꯟꯗꯀꯣ ꯌꯦꯟ ꯂꯩꯕꯤꯒꯦꯌꯦ ꯐꯖꯥꯅ ꯊꯣꯡꯕꯤꯒꯦꯌꯦ ꯌꯦꯟ ꯈꯛꯇ ꯊꯣꯡꯕ ꯍꯥꯏꯕ ꯃꯥꯜꯂꯦ ꯃꯥꯁꯦ
ꯉꯔꯥꯡꯗꯣ ꯑꯩ ꯍꯪꯒꯥꯝ ꯊꯣꯡꯕ ꯑꯂꯨꯒꯀꯣ ꯍꯪꯒꯥꯝ ꯊꯣꯡ ꯍꯪꯒꯥꯝꯒꯨꯝꯕꯗ ꯍꯪꯒꯥꯝꯒꯨꯝꯕ ꯑꯩ ꯆꯥꯅꯤꯡꯗꯦ ꯍꯥꯏꯔꯒ ꯌꯦꯡ ꯌꯦꯡ ꯌꯦꯡ ꯐꯥꯎ ꯌꯦꯡꯕꯤꯗꯕ
ꯎꯝ
ꯎ ꯌꯥꯝ ꯋꯥꯏꯑꯦ ꯃꯥꯒ ꯂꯩꯃꯤꯟꯅꯕꯁꯦ
ꯑꯁ ꯑꯩꯒꯤ ꯏꯅꯥꯎꯅꯨꯄꯥꯁꯨ ꯆꯥꯛ ꯌꯥꯝ ꯄꯤꯛꯀꯤ ꯑꯣꯏꯕꯗꯣ
ꯑꯥ ꯑꯗꯨꯅꯦ
ꯏꯊꯥꯟꯇ ꯂꯥꯏꯕ ꯀꯥꯟꯗꯗꯤ ꯅꯨꯡꯉꯥꯏ ꯑꯗꯨꯅ ꯍꯥꯏꯕꯗꯤ ꯃꯥ ꯌꯥꯝ ꯄꯤꯛꯈꯤ ꯇꯧꯕꯒꯤ
ꯌꯦꯟꯁꯥꯡ ꯃꯅꯥꯒꯨꯝꯕꯗꯣ ꯃꯥꯗꯤ ꯆꯥꯗꯦꯕ
ꯑꯦꯁ ꯆꯥꯞ ꯃꯥꯟꯅꯩ ꯑꯝ ꯆꯥꯗꯦ ꯒꯩꯒꯤ ꯢꯅꯥꯎ ꯅꯨꯄꯥꯁꯨ ꯎꯝ ꯃꯨꯁꯔꯨꯝꯒꯨꯝꯕꯗꯤ ꯑꯗꯨꯒꯨꯝꯕꯗꯤ ꯆꯥꯏ ꯃꯨꯁꯔꯨꯝ
ꯑ ꯑꯗ
ꯌꯦꯗꯤ ꯌꯥꯝ ꯌꯥꯝ ꯆꯥꯒꯅꯨꯗ
ꯆꯥꯗꯦꯗ ꯆꯥꯕꯗꯤ
ꯌꯦꯟꯗꯤ ꯎꯝ ꯎꯝ ꯉꯥꯗꯤ ꯌꯥꯏ ꯑꯗꯨ ꯌꯦꯟꯗꯤ ꯃꯅꯝ ꯍꯥꯏꯕꯗꯤ ꯌꯥꯝ ꯆꯥꯔꯗꯤ ꯃꯅꯝ ꯑꯃ ꯂꯩ
ꯑꯩꯗꯤꯀꯣ ꯉꯥꯁꯨ ꯌꯥꯝ ꯄꯥꯝꯗꯕ ꯌꯦꯟꯗꯣ ꯍꯋꯥꯏꯖꯥꯔꯒ ꯈꯔ ꯊꯣꯡꯉ ꯌꯥꯝ ꯍꯥꯏꯗꯤ ꯐ꯭ꯔꯥꯏ ꯇꯥꯔ ꯇꯥꯎꯔꯒ ꯇꯥꯎꯔꯒ ꯊꯣꯡꯕꯗꯣ ꯑꯗꯨ ꯍꯥꯎꯋꯦ
ꯍꯥꯎ ꯍꯥꯎꯕꯗꯤ ꯍꯥꯎꯋꯦ ꯑꯗꯨ ꯑꯣꯢꯔꯁꯨ ꯍꯥꯏꯌꯦ ꯑꯗꯨꯅ ꯌꯥꯗꯕꯒꯤ
ꯕꯣꯏꯂꯥꯔ ꯃꯅꯥꯝꯗꯣ ꯊꯣꯛꯑꯦ
ꯑꯗꯨꯒꯤꯅꯦ ꯌꯥꯝ ꯆꯥꯕꯒꯤ
ꯍꯋꯥꯏꯖꯥꯔ ꯍꯥꯞꯕꯗꯤ ꯌꯥꯝ ꯍꯥꯎꯕꯅꯦ ꯑꯗꯣ ꯃꯥ ꯍꯥꯗꯤ ꯍꯋꯥꯏꯖꯥꯔ ꯄꯥꯝꯗꯕ
ꯁꯣꯏꯕꯨꯝꯁꯨ ꯍꯥꯎꯕꯅꯦ ꯑꯍꯥ ꯑꯩꯒꯤ ꯏꯅꯥꯎꯄꯨꯁꯨ ꯅꯝꯊꯤꯌꯦꯅꯀꯣ
ꯎꯝ ꯑꯁ ꯅꯝꯊꯤꯕ ꯄꯣꯠ ꯉꯥꯛꯇ ꯆꯥꯏ ꯑꯩꯗꯤ
ꯎꯝ ꯎꯝ ꯏꯥꯝꯊꯤꯑꯦꯅ ꯎꯝ
ꯑꯩꯈꯣꯏꯒꯤ ꯋꯥꯒꯤ
ꯎꯝ ꯅꯪ ꯌꯦꯡꯉꯣ ꯎ ꯤ ꯁ
ꯍꯣꯏ
ꯁꯥꯟꯗꯦ ꯏꯨꯃꯤꯠ ꯇꯨꯅꯤ ꯑꯔꯖꯦꯟꯇꯤꯅꯥ ꯄꯣꯔꯇꯨꯒꯥꯜ ꯑꯥ ꯀꯣꯂꯣꯕꯤꯌꯥ ꯁꯥꯟꯅꯔꯅꯤ ꯗꯅ ꯑꯗꯨ ꯂꯣꯏꯔꯀꯥꯟꯗ ꯑꯃꯨꯛ ꯑꯥ ꯄꯣꯔꯇꯨꯒꯥꯜꯒ ꯅꯠꯇꯦ ꯑꯔꯖꯦꯟꯇꯤꯅꯥꯒ ꯀꯅꯥꯔ ꯁꯠꯅꯥꯒꯅꯤ ꯑꯗꯨ ꯌꯦꯡꯕ ꯅꯨꯡꯉꯥꯏꯅꯤ ꯑꯁ ꯊꯣꯛꯅꯤꯡꯉꯦ ꯑꯩꯗꯤ ꯄꯨꯡ ꯑꯗꯨꯅꯤ ꯀꯔꯤ
ꯏꯁꯥ ꯑꯃꯨꯛꯀ ꯁꯣꯟꯗꯥꯔꯛꯀꯅꯤ
ꯎꯝ ꯑꯗꯨꯁꯨ ꯑꯁ ꯑꯩꯗꯤ ꯌꯦꯡꯅꯤꯡꯈ꯭ꯔꯦ
ꯌꯦꯡꯕ ꯇꯥꯔꯦ ꯎꯄꯥꯏ ꯂꯩꯇ꯭ꯔꯦ ꯑꯇꯩ ꯌꯦꯡꯗ꯭ꯔꯁꯨ ꯑꯗꯨꯗꯤ ꯌꯦꯡꯕ ꯇꯥꯕ
ꯎꯝ ꯑꯗꯨꯒ ꯉꯁꯤꯁꯨ ꯌꯥꯝ ꯐꯖꯔꯅꯤ
ꯑꯩꯗꯤ ꯉꯁꯤꯒꯤꯗꯨꯅ ꯌꯥꯝ ꯍꯔꯥꯎꯋꯦ ꯍꯦꯟꯅ ꯍꯔꯥꯎꯋꯦ ꯉꯁꯤꯒꯤꯅ
ꯅꯨꯡꯉꯥꯏꯅꯤ ꯑꯗꯨꯒ ꯖꯄꯥꯟꯁꯨ ꯅꯣꯛ ꯑꯥꯠ ꯆꯪꯍꯟꯈ꯭ꯔꯗꯤ ꯅꯨꯡꯉꯥꯏꯅꯤ
ꯀꯅꯥ ꯑꯍꯣ ꯍꯣꯏ
ꯖꯄꯦꯟ ꯑꯩꯗꯤ ꯅꯨꯡꯁꯤꯌꯦ ꯖꯄꯥꯟꯁꯦ ꯄꯥꯝꯕꯒꯤ
ꯑꯣ ꯀꯣꯔꯤꯌꯥꯗꯤ ꯌꯥꯎꯗꯕ ꯃꯥꯜꯂꯦꯀꯣ
ꯀꯣꯔꯤꯌꯥ ꯁꯥꯎꯠ ꯀꯣꯔꯤꯌꯥꯗꯤ ꯏꯂꯤꯃꯤꯅꯦꯠ ꯑꯣꯏꯈ꯭ꯔꯦ
ꯌꯥꯝ ꯅꯨꯡꯁꯤꯌꯦ ꯃꯣꯏꯗꯣ ꯀꯟꯅꯗꯤ ꯁꯥꯟꯅꯕꯅꯦ ꯑꯗꯨ ꯑꯣꯢꯔꯁꯨ ꯎꯄꯥꯏ ꯂꯩꯇꯦ
ꯀꯦꯗ꯭ꯔꯥꯃꯥ ꯃꯥꯜꯂꯦ ꯃꯣꯏꯒꯤ ꯃꯇꯥꯎꯗꯣ
ꯑꯥ ꯑꯦꯇꯦꯛ ꯇꯧꯕꯁꯤꯡꯗꯣ
ꯑꯗꯨꯅꯦ ꯏꯁꯥ ꯍꯥꯞꯔꯒ ꯀꯦꯗ꯭ꯔꯃ ꯃ
ꯢꯇꯦꯗꯤ ꯌꯥꯝ ꯇꯧꯋꯦ
ꯈꯣꯟ ꯈꯣꯏꯁꯨ ꯅꯣꯏ ꯀꯣꯜ ꯇꯥꯎ ꯇꯥꯎꯕ꯭ꯔꯣ
ꯇꯥꯎꯋꯦ ꯈꯣꯟ ꯑꯩꯈꯣꯏ ꯑꯅꯤꯒꯤꯗ ꯌꯥꯗꯕ ꯇꯥꯎꯕꯅꯦ ꯃꯥꯗꯨꯗꯤ
ꯎꯝ
ꯂꯥꯢꯔꯤꯛ ꯀꯥꯟꯅ ꯄꯥꯕ꯭ꯔꯣ
ꯄꯥꯗ꯭ꯔꯦ ꯍꯧꯖꯤꯛꯀꯥꯟꯁꯦ
ꯃꯇꯥꯝꯕꯨꯗꯤ ꯅꯥꯢ ꯂꯥꯏꯌꯦ ꯑꯗꯨ ꯄꯥꯟꯅꯤꯡ ꯑꯣꯏ
ꯑꯃ
ꯍꯥ ꯑꯃꯨꯛꯀ ꯇꯧꯔꯛꯑꯣ ꯇꯥꯕ꯭ꯔꯥ
ꯀꯔꯤ
ꯅꯪ ꯇꯧꯔꯛꯑꯣꯕ ꯍꯧꯖꯤꯛ ꯑꯃꯨꯛꯀ ꯇꯥꯎꯔꯛꯑꯣꯕ
ꯑꯣ ꯍꯣꯏ ꯍꯣꯏ ꯐꯔꯦ ꯚꯥꯢ ꯑꯗꯨꯗꯤ
ꯎꯝ